ꯇꯥꯔꯦ ꯇꯥꯔꯤ ꯑꯃꯗ ꯀꯩꯗꯧꯔꯕꯅꯣ ꯈꯪꯗ꯭ꯌꯦ ꯑꯗꯨꯗ ꯏꯇ ꯇꯥꯔꯕꯣ
ꯈꯪꯗꯤ ꯏꯃꯥꯟꯅꯕꯤ ꯑꯦ ꯏꯁꯥꯁꯦ ꯈꯤꯇꯪ ꯅꯨꯡꯉꯥꯏꯇꯕꯒꯤ ꯆꯅꯤꯡ
ꯀꯩꯗꯧꯔꯕ
ꯇꯥꯕ꯭ꯔ
ꯇꯥꯗꯦ ꯑꯩꯗꯤ ꯇꯥꯕ꯭ꯔꯥ ꯏꯁꯤꯡꯗꯨꯗꯤ ꯇꯥꯔꯛꯑꯅꯤ ꯍꯧꯖꯤꯛꯇꯛꯤ
ꯑꯗꯦ ꯀꯠꯈꯤꯗ꯭ꯔꯦ
ꯆꯦ ꯂꯥꯛꯑꯣꯏꯗ꯭ꯔꯣ
ꯑꯩꯒ
ꯍꯥ
ꯅꯪꯒ ꯅꯪꯒꯤ ꯅꯃꯥꯟꯅꯕꯤ ꯑꯗꯨꯗꯩꯗꯣ
ꯑꯥ
ꯇꯥꯕ꯭ꯔꯥ
ꯇꯥꯏꯌꯦ ꯇꯥꯏꯌꯦ
ꯃꯥꯗꯤ ꯃꯥꯗꯤ ꯃꯌꯥ ꯐꯥꯅꯤ ꯍꯥꯏꯕ꯭ꯔꯥ ꯀꯩꯅꯣꯝꯃ ꯍꯥꯏꯔꯤꯅꯦ
ꯑꯥ ꯃꯥ ꯃꯌꯥ ꯐꯥꯅꯤ ꯃꯌꯥ ꯁꯦꯝꯅꯤ ꯍꯥꯏꯕꯅꯤ
ꯎꯝ ꯃꯥ ꯆꯠꯂꯨꯔꯦꯌꯦ
ꯎꯝ ꯀꯩ ꯀꯩ ꯍꯥꯏꯔꯛꯑꯦ ꯍꯥꯏꯒꯦ ꯗꯣꯛꯇꯔꯅ
ꯈꯪꯗꯦ ꯃꯌꯥꯗꯣ ꯀꯨꯡꯃꯟꯈ꯭ꯔꯦ ꯈꯔ ꯁꯠꯇ ꯌꯥꯔꯔꯣꯏ ꯍꯥꯏꯔꯛꯑꯦꯌꯦ
ꯎꯝ ꯃꯈꯣꯟ ꯇꯥꯕ꯭ꯔꯥ ꯒꯥꯔꯤꯒꯤ
ꯇꯥꯗꯦꯃꯦ
ꯐꯔꯦ ꯐꯔꯦ
ꯑꯩ ꯏꯟꯁꯥꯡ ꯀꯟꯅ ꯊꯣꯡꯉꯤ
ꯑꯁ ꯀꯩ ꯌꯦꯟꯁꯥꯡ ꯊꯣꯡꯉꯤꯅꯣ
ꯌꯦꯔꯨꯝ ꯊꯣꯡꯕ
ꯎꯝ ꯅꯣꯏ ꯃꯥ ꯅꯕꯥꯟꯅꯤ ꯑꯗꯨꯝ ꯂꯩꯔꯤꯔ ꯅꯣꯏ ꯅꯥꯥꯎ ꯂꯩꯔꯤꯔꯣ
ꯈꯣꯏ ꯏꯅꯥꯎꯄꯤ ꯑꯇꯣꯝꯕꯤꯗꯨ ꯂꯩꯔꯤꯌꯦ
ꯎꯝ ꯃꯥꯒꯤ ꯂꯩꯐꯝꯒꯤꯗꯣ ꯈꯪꯗꯦ ꯍꯥꯏꯌꯦ ꯑꯩ ꯅꯍꯥꯟ ꯍꯪꯕꯅꯦ
ꯑꯣ ꯑꯗꯨ ꯀꯩꯅꯣ ꯃꯣꯏ ꯑꯗꯨ ꯃꯅꯥꯛꯔꯣꯝꯗ ꯑꯣꯏꯅ ꯊꯤꯔꯦꯕꯀꯣ
ꯑꯥ ꯑꯣ ꯃꯣꯏ ꯍꯥꯟꯅꯩ ꯃꯣꯏꯒꯤ ꯂꯥꯏꯔꯤꯛ ꯇꯝꯐꯝꯔꯣꯝꯗ
ꯑꯥ ꯂꯥꯏꯔꯤꯛ ꯇꯝꯐꯝꯂꯣꯝ ꯊꯤ ꯑꯗꯨꯒ ꯃꯣꯏꯒꯤ ꯒꯥꯔꯤ ꯆꯦꯟꯕꯗꯣ ꯌꯧꯗꯕ ꯃꯐꯝꯁꯨ ꯌꯥꯎꯋꯦ ꯍꯥꯏꯌꯦꯕ
ꯑꯣ ꯑꯣ ꯇꯣꯉꯥꯟꯕ ꯃꯐꯝ ꯑꯃꯗꯤ ꯂꯩꯔꯗꯣꯏ ꯅꯠꯇ꯭ꯔꯣ
ꯂꯩꯗꯣꯏꯅꯦ ꯑꯗꯣꯝꯗ ꯑꯣꯏꯅ ꯂꯩꯕꯩ ꯍꯥꯏꯅꯔꯦ ꯍꯥꯏꯗꯤ ꯃꯥꯗꯣ ꯂꯥꯞꯅ ꯂꯩꯔꯁꯨ ꯇꯣꯡꯉꯒ ꯒꯥꯔꯤ ꯇꯣꯡꯉ ꯆꯠꯄꯁꯤꯗꯕꯨ ꯋꯥꯏꯗꯅ ꯄꯩꯈꯥ ꯃꯌꯥꯗ ꯑꯣꯏꯔꯁꯨ ꯑꯗꯨꯗꯨꯒꯤ ꯀꯟꯅ ꯈꯠꯅꯔꯤꯅꯤ
ꯃꯥꯁꯨ ꯅꯨꯡꯉꯥꯏꯖꯔꯝꯃꯔꯣꯏ ꯃꯁꯥꯗꯣ
ꯍꯣꯏ ꯃꯥꯗꯤ ꯁꯨꯛꯆꯪ ꯆꯪꯅꯤꯡꯗ꯭ꯔꯦꯌꯦ
ꯎꯝ ꯑꯃ ꯅꯣꯏꯒꯤ ꯀꯩꯅꯣ ꯌꯥꯎꯋꯦ ꯍꯥꯏꯕꯗꯨꯗꯤ ꯃꯔꯤ ꯃꯇꯥ ꯑꯃ
ꯃꯥꯗꯤ ꯍꯣꯡꯉꯣꯏꯗ ꯃꯥꯗꯤ ꯑꯗꯨꯝ ꯀꯔꯤꯝ ꯇꯧꯗꯦꯕ ꯃꯣꯏꯒꯤ ꯃꯁꯥ ꯃꯎ ꯐꯨꯔꯤ ꯊꯣꯛꯄ ꯇꯧꯗꯦ ꯑꯩꯈꯣꯏ ꯅꯥꯎꯄꯤꯒꯤꯗꯤ ꯐꯨꯔꯤ ꯉꯥꯛꯇ ꯊꯣꯛꯑ ꯑꯝꯇ ꯌꯥꯗ꯭ꯔꯦꯕ
ꯏꯁꯤꯡ ꯃꯥꯏꯁꯤꯡꯁꯨ ꯐꯠꯇꯕ ꯑꯣꯏꯗ
ꯎꯝ ꯏꯁꯤꯡꯗꯣ ꯄꯨꯈ꯭ꯔꯤꯗꯒꯤ ꯆꯤꯡꯈꯠꯂꯒ ꯇꯧꯕ ꯃꯥꯜꯂꯦ ꯇꯨꯡꯍꯜꯂꯒ ꯇꯧꯔꯁꯨ ꯑꯃ ꯀꯥꯡ ꯃꯔꯨꯝ ꯀꯣꯛꯁꯟꯕꯤꯗꯣ
ꯑꯁ ꯑꯗꯨꯗꯤ ꯐꯠꯇꯦꯍꯦ
ꯑꯗꯨꯗꯨꯏꯅꯦꯕ
ꯍꯝ
ꯀꯥꯏꯗꯒꯤ ꯂꯤꯁꯤꯡ ꯇꯔꯥ ꯀꯨꯟ ꯆꯪꯉꯒ ꯌꯦꯡꯉꯔꯕꯅꯤ
ꯍꯣꯏ ꯄꯩꯁꯥ ꯇꯤꯡꯉꯩ ꯇꯧꯔꯒ ꯑꯃꯨꯛ ꯑꯗꯨꯃꯥꯏꯅ ꯍꯧꯔꯛꯄꯗꯤ ꯅꯨꯡꯉꯥꯏꯖꯔꯝꯃꯣꯏ
ꯍꯧꯒꯠꯂꯛꯑꯦ ꯑꯗꯨꯅꯤ ꯃꯊꯥ ꯁꯥꯏꯁꯦ
ꯃꯥꯒꯤ ꯀꯩꯅꯣꯗꯣ ꯐꯨꯔꯤ ꯑꯗꯨꯝ ꯊꯣꯛꯀꯟꯕꯁꯨ ꯑꯣꯏꯕꯩꯔꯣ
ꯍꯥꯥ
ꯃꯥꯒꯤ ꯃꯥꯏꯗꯣ ꯐꯨꯔꯤ ꯑꯗꯨꯝ ꯊꯣꯛꯀꯟꯕꯁꯨ ꯑꯣꯏꯕꯔꯣ
ꯑꯣꯏꯌꯦ ꯃꯥ ꯍꯥꯟꯗꯁꯨ ꯑꯗꯨꯝ ꯊꯣꯛꯑꯦꯕ
ꯎꯝ
ꯑꯗꯨꯒ ꯀꯩꯅꯣ ꯇꯧꯕꯁꯨ ꯌꯥꯗꯕ
ꯎꯝ ꯏꯁꯤꯡꯁꯨ ꯐꯠꯇꯕ
ꯎꯝ ꯀꯟꯅ ꯐꯔꯛ ꯐꯨꯔꯛꯏ ꯁꯣꯝꯗ ꯑꯩꯈꯣꯏꯕꯣꯛꯅ
ꯑꯃ ꯇꯥꯍꯧꯔꯦ
ꯎꯝ ꯐꯣꯟꯣꯟ ꯃꯥ ꯎꯝ ꯅꯥꯀꯣꯡꯗꯣ ꯍꯥꯞꯄꯤꯗꯣ ꯑꯗꯨꯒꯤ
ꯎꯝ
ꯃꯆꯩ ꯑꯁꯥꯡꯕ ꯃꯔꯤꯗꯣ ꯌꯥꯗ꯭ꯔꯦ ꯏ ꯃꯥꯒꯤ
ꯎ ꯃꯔꯤ ꯌꯥꯎꯕꯤꯗꯣ
ꯎꯝ ꯃꯔꯤ ꯌꯥꯎꯕꯗꯣ ꯌꯥꯗ꯭ꯔꯔꯤ ꯍꯧꯗꯨꯒꯤ ꯃꯔꯤꯗꯣ ꯂꯩꯅꯕꯅ ꯄꯩꯁꯥ ꯀꯌꯥꯅ ꯍꯪꯉꯏꯕ ꯑꯩꯉꯣꯟꯗ
ꯑꯣ ꯑꯩꯈꯣꯏꯒꯤ ꯅꯍꯥꯟꯒꯤ ꯁꯣꯏꯔꯤꯗꯨꯣ ꯀꯃꯥꯏ ꯁꯣꯏꯔꯤꯖꯥꯠꯣ ꯋꯥ ꯀꯥꯔꯟꯁꯨ ꯉꯥꯡꯗꯦ
ꯑꯗꯣ ꯃꯣꯏꯗꯣ ꯈꯪꯗꯦ ꯎꯝ ꯈꯨꯍꯥꯏꯗꯣ ꯑꯩ ꯅꯪꯉꯣꯟ ꯊꯥꯏꯗꯅ
ꯑꯥ
ꯑꯗꯨꯗꯣ ꯍꯩꯔꯛꯑꯦ ꯍꯥꯏꯕ ꯀꯩ ꯄ ꯑꯣꯏꯖꯥꯅꯣ ꯈꯪꯗꯦ
ꯑꯩꯒꯤꯗꯤ ꯊꯝꯃꯤꯌꯣ ꯊꯝꯒ꯭ꯔꯅ ꯑꯍꯨꯝꯅ ꯌꯥꯔꯝꯗ꯭ꯔꯤꯁꯦ
ꯑꯗꯨꯒ ꯑꯩꯈꯣꯏꯒꯤ ꯑꯩꯒꯤ ꯀꯥ ꯅꯥꯀꯟꯗ ꯂꯩꯕꯤꯗꯣ
ꯎꯝ
ꯃꯥꯗꯤ ꯍꯦꯠꯇ ꯃꯤꯔꯣꯟꯒꯁꯦ ꯍꯦꯛꯇ ꯂꯣꯏꯅ ꯉꯥꯡꯊꯠꯄꯅꯦ ꯑꯗꯨ ꯀꯩꯝ ꯍꯥꯏꯔꯛꯇꯦ ꯃꯥꯥꯏꯗꯤ
ꯑꯣ ꯌꯥꯈ꯭ꯔꯕꯣ
ꯌꯥꯏꯌꯦ ꯃꯥꯒꯤ
ꯎꯝ ꯐꯩꯅꯦ ꯃꯥꯗꯤ
ꯃꯥꯁꯨ ꯇꯔꯥꯗꯤ ꯍꯦꯜꯂꯦ ꯍꯥꯏꯕꯅꯤ
ꯎ ꯃꯥ ꯉꯔꯥꯡꯗꯣ ꯃ ꯅꯨꯄꯥꯗꯣ ꯑꯩꯈꯣꯏ ꯂꯥꯏꯔꯤꯛ ꯇꯝꯃꯤꯟꯅꯕ ꯑꯗꯨꯅ ꯇꯧꯔꯛꯁꯦ ꯌꯥꯔꯕ꯭ꯔꯣ ꯈꯣꯠꯂꯕꯣ ꯍꯪꯉꯛꯑꯦꯅ ꯑꯩꯗꯣ ꯌꯨꯝꯗ ꯂꯩꯕꯒꯤ ꯌꯥꯝ ꯂꯥꯡꯉꯦ ꯈꯣꯠꯂꯦ ꯑꯁ ꯃꯈꯣꯟꯁꯦ ꯇꯥꯗꯦꯀꯣ ꯑꯗꯨꯝ
ꯇꯥꯗꯤ
ꯎꯝ ꯌꯥꯔꯦ ꯌꯥꯔꯦ ꯌꯥꯝ ꯍꯧ ꯍꯥꯏꯔꯛꯑꯝꯃꯦ ꯌꯨꯝ ꯌꯨꯝꯗ ꯂꯩꯕꯅꯤꯅ ꯃꯈꯣꯟ ꯈꯣꯠ ꯇꯧꯕꯗꯣ ꯂꯥꯡꯉꯦ ꯈꯣꯠꯂꯦ ꯍꯥꯏꯈꯤꯕꯅꯤ
ꯍ ꯌꯨꯝꯗ ꯂꯩꯗꯤ ꯉꯝꯗꯦꯗ ꯑꯝꯇ
ꯎꯝ ꯎꯝ ꯉꯝꯗꯦ ꯑꯩꯁꯨ ꯉꯁꯥꯏꯗꯒꯤ ꯊꯕꯛ ꯑꯃꯨꯛ ꯆꯠꯇꯣꯏ ꯇꯧꯋꯦ ꯑꯗꯨꯒ ꯆꯠꯂꯔꯣꯏ ꯑꯃꯨꯛ ꯍꯥꯏꯔꯦ ꯅꯨꯃꯤꯗꯥꯡꯃꯨꯛ ꯆꯠꯁꯤ ꯍꯥꯏꯔꯦ ꯑꯩꯈꯣꯏꯃꯣꯏꯅ
ꯑꯗꯨ ꯒ꯭ꯌꯥꯟ ꯇꯥꯗꯦ ꯍꯥꯏꯗꯤ ꯃꯣꯏꯗ ꯀꯔꯤꯒꯤ ꯀꯃꯥꯏꯅ ꯌꯦꯡꯉꯒ ꯆꯠꯂꯤꯅꯣ ꯁꯤꯅꯤ ꯑꯩꯅ ꯈꯜꯂꯤꯁꯦ
ꯑꯗꯨꯅꯦ ꯈ ꯑꯃꯇꯪ ꯅꯠꯇꯦ ꯍꯥꯏꯕ
ꯎꯪꯒꯤ ꯀꯌꯥ ꯆꯠꯀꯦ
ꯑꯩꯒꯤ ꯑꯗꯨꯒ ꯊꯥꯔꯒ ꯃꯉꯥ
ꯌꯥꯃꯦꯀꯣ
ꯎꯝ ꯐꯥꯔꯛꯄꯨꯕ ꯈꯔꯗ
ꯎꯝ ꯄꯨꯔꯥꯅꯤ ꯄꯨꯔꯥꯅꯤ
ꯄꯥꯟꯒꯤ ꯏꯃꯥꯟꯅꯕꯤꯗꯣ ꯆꯥꯛ ꯊꯣꯡꯕꯤꯗꯣ
ꯑꯪ
ꯃꯥꯗꯤ ꯇꯧꯅꯤꯡꯗ꯭ꯔꯦ ꯍꯥꯏꯔꯝꯕꯅꯤ
ꯀꯔꯤꯒꯤ
ꯕꯤꯠ ꯂꯩꯇ꯭ꯔꯦꯌꯦ
ꯍꯣꯏ ꯃꯥꯕꯨꯗꯤ ꯂꯩꯔꯔꯣꯏ
ꯎꯝ ꯃꯥ ꯇꯜꯂꯦ ꯇꯧꯔꯛꯑꯝꯕ ꯉꯔꯥꯡ ꯃꯤꯡ ꯌꯥꯎꯕꯩ ꯍꯥꯏꯕꯠ
ꯑꯩꯅ ꯍꯥꯏꯈꯤꯕꯅꯦ ꯀꯩꯅꯣ ꯅꯪ ꯑꯝꯇ ꯇꯧꯗꯕ꯭ꯔꯅ
ꯎꯝ ꯇꯧꯗꯦ ꯍꯥꯏꯔꯝꯅꯤ
ꯑꯗꯨꯒ ꯈꯪꯗꯦ
ꯄꯛ ꯃꯌꯥꯝ ꯐꯨꯕꯩ ꯃꯈꯣꯟ ꯗꯥꯔꯛꯄ꯭ꯔꯥ
ꯌꯥꯝꯗꯤ ꯇꯥꯗꯦ ꯌꯥꯝ ꯇꯥꯗꯦ ꯍꯥꯏꯁꯦ ꯇꯤꯡꯒꯨꯝꯕ ꯇꯧꯛ ꯈꯛꯇꯅꯤ ꯀꯩꯁꯨ ꯌꯥꯝ ꯊꯣꯛꯂꯛꯇꯦꯗ
ꯐꯗꯤ ꯐꯩꯌꯦ ꯃꯈꯣꯟ ꯐꯨꯖꯤꯟꯗ꯭ꯔꯤꯁꯦ ꯑꯩꯁꯦ ꯃꯈꯣꯟ ꯇꯥꯗꯕꯤ ꯅꯀꯣꯡ ꯁ
ꯍ ꯑꯗꯨꯗꯤ ꯄꯩꯁꯥ ꯌꯥꯝ ꯇꯥꯡꯉꯝꯃꯅꯤ ꯑꯗꯨꯗꯤ ꯅꯪꯒꯤ
ꯑꯝ ꯋꯥꯔꯤ ꯁꯥꯟꯅꯁꯦ ꯍꯥꯏꯔꯒ ꯁꯥꯟꯅꯗ꯭ꯔꯦ ꯑꯩꯗꯣ ꯏꯁꯥꯗꯣ ꯅꯨꯡꯉꯥꯏꯔꯛꯇ꯭ꯔꯕ ꯊꯥꯒꯤ ꯀꯩꯅꯣ ꯇꯧꯕꯗꯨꯒꯤ
ꯑꯁ ꯑꯩꯁꯨ ꯂꯣꯛ ꯎꯝ ꯑꯩꯁꯨ ꯂꯣꯛ
ꯑꯗꯨꯒꯤ ꯅꯨꯡꯉꯥꯏꯇꯕꯒꯤ ꯑꯗꯨꯝ ꯅꯨꯃꯤꯗꯥꯡ ꯊꯦꯡꯅ ꯇꯧꯔꯛꯑꯦ ꯅꯥꯃꯟ ꯂꯛꯇꯅ ꯑꯗꯨꯝ ꯇꯨꯝꯊꯔꯦ ꯊꯦꯝꯃꯒ
ꯑꯍꯝ ꯑꯩ ꯍꯤꯗꯥꯛ ꯑꯃ ꯊꯛꯑꯦ ꯍꯨꯗꯅꯕꯅꯦꯅ ꯂꯣꯛ ꯈꯨꯕꯗꯨ
ꯑꯥ
ꯎꯏꯕꯗ ꯎꯏꯕꯗ ꯁꯤꯒ ꯇꯧꯋꯦ ꯉꯔꯥꯡ
ꯑꯁ ꯂꯣꯛꯀꯤ ꯍꯤꯗꯥꯛꯁꯦ ꯐꯖꯅꯗꯤ ꯇꯨꯝꯍꯟꯕꯅꯤꯍꯦ
ꯇꯨꯝꯃꯦ ꯅꯪꯒ ꯆꯥꯛ ꯆꯥꯃꯤꯟꯅꯕꯤꯗꯨꯗꯤ ꯂꯩꯍꯧꯔꯤꯕꯣ
ꯑ ꯃꯥ ꯂꯩꯍꯧꯔꯤ
ꯃꯥ ꯍꯟꯗꯛ ꯊꯥꯖꯤꯟꯈꯤꯅꯤ ꯍꯥꯏꯕ꯭ꯔꯣ ꯃꯥꯅ ꯍꯥꯟꯅ ꯇꯝꯃꯨꯕꯗꯣ
ꯑꯍ ꯃꯥ ꯍꯜꯂꯅꯤ ꯍꯥꯏꯕꯗꯤ
ꯃꯌꯨꯝꯗ
ꯑꯥ
ꯃꯥ ꯍꯟꯗꯛ ꯄꯔꯤꯈꯥ ꯅꯨꯡꯉꯥꯏ ꯍꯥꯏꯕ꯭ꯔꯣ
ꯍꯟꯗꯛꯛꯇꯣ ꯍꯣꯏ ꯎꯝ ꯅꯨꯡꯉꯥꯏ ꯑꯗꯣ ꯃꯥꯗꯤ ꯌꯥꯝ ꯀꯥ ꯍꯦꯟꯅ ꯅꯨꯡꯉꯥꯏꯕ ꯑꯣꯏꯗꯦ ꯍꯥꯏ ꯃꯥꯒꯤ ꯈꯪ ꯈꯪꯅꯕꯗꯨꯅ ꯍꯦꯟꯅ ꯅꯨꯡꯉꯥꯏ ꯍꯥꯏ
ꯑꯣ ꯏꯃꯥꯟꯕꯤ ꯑꯃꯁꯨ ꯃꯣꯏ ꯑꯗꯨꯒꯤꯗ ꯊꯥꯏꯌꯦꯕ ꯑꯗꯨꯝ ꯃꯥꯁꯨ ꯅꯨꯡꯉꯥꯏꯇꯦ ꯍꯥꯏ
ꯎꯝ ꯃꯨꯏꯗꯨ ꯈꯤꯇꯪ ꯀꯩꯅꯣꯝ ꯇꯧꯕ꯭ꯔꯥ ꯈꯪꯗꯦ ꯑꯗꯨꯕꯨꯗꯤ ꯎꯝ ꯍꯣꯏ ꯍꯣꯏꯁꯨ ꯆꯞ ꯃꯥꯟꯅꯩꯗ ꯂꯣꯛ ꯌꯥꯝ ꯈꯨꯏꯌꯦ ꯅꯪ
ꯈꯨꯏ ꯑꯁ ꯀꯩꯅꯣꯒ ꯇꯧꯗꯅ ꯂꯣꯏꯅꯦꯑꯪ ꯈꯨꯕꯗ ꯆꯈꯥꯎꯒ ꯂꯣꯏ ꯄꯥꯏꯊꯣꯔꯛꯇꯣꯔꯦ
ꯑꯁꯥꯕ ꯏꯁꯤꯡ ꯊꯛꯑꯣ
ꯊꯛꯏ ꯑꯁꯥꯕ ꯉꯇ ꯊꯛꯏ ꯍꯤꯗꯥꯛꯁꯨ ꯑꯁ ꯍꯨꯃꯨ ꯈꯥꯏ ꯏꯕꯦꯝꯃ ꯊꯛꯏꯖꯤꯖꯨ
ꯑꯗꯨꯕꯨꯗꯤ ꯂꯨꯛꯀꯤꯗꯤ ꯑꯈꯥꯕ ꯄꯣꯠꯅ ꯑꯗꯨꯝ ꯍꯤꯗꯥꯛ ꯑꯣꯏꯗ
ꯎꯝ ꯑꯩ ꯁꯤꯒꯦ ꯇꯧꯔꯝꯅꯦ ꯑꯩꯗꯤ ꯈꯪꯍꯧꯗꯕꯅꯦ ꯌꯥꯗ ꯍꯥꯏꯖꯤꯜꯂꯕ ꯍꯦꯛ ꯆꯜꯂ ꯃꯇꯣꯟ ꯁꯤꯗ ꯈꯥꯝꯃꯟꯗꯅ ꯅꯣꯡꯃꯥꯡꯈꯛ ꯈꯥꯕꯒ ꯂꯩꯍꯧꯋꯤ
ꯅꯪ ꯀꯩ ꯅꯨꯃꯤꯠꯇ ꯂꯥꯛꯇꯣꯏꯅꯣ
ꯅꯣꯏ ꯅꯣꯏ ꯂꯥꯛꯄ ꯃꯇꯝꯗ ꯂꯥꯛꯀꯅꯤ
ꯎꯝ ꯅꯪꯒꯤ ꯔꯨꯝ ꯊꯪꯅꯕ ꯅꯃꯥꯟꯅꯕꯤꯅꯤꯅꯗꯤ ꯎꯝ ꯅꯪ ꯀꯨꯝꯍꯩ ꯌꯦꯡꯉꯣꯏ ꯍꯥꯏꯔꯛꯑꯦ
ꯎꯝ ꯃꯥꯁꯨ ꯕꯤꯠ ꯌꯥꯎꯗꯦ ꯍꯥꯏ ꯑꯗꯨꯒ ꯅꯪꯒꯤ ꯍꯣꯏ ꯑꯗꯨꯏ ꯅꯃꯥꯟꯕꯤꯗꯨꯗꯤ ꯃꯥꯗꯤ ꯍꯟꯗꯛꯇꯤ ꯁꯨꯡꯌꯥꯎ ꯌꯥꯎꯗ꯭ꯔꯦ ꯂꯥꯛꯑꯔꯣꯏ ꯒꯥꯏꯟ ꯇꯧꯔꯦ
ꯀꯩ
ꯃꯥꯗꯣ ꯃꯌꯥ ꯐꯥꯗꯨꯕꯒꯤ ꯑꯣꯏꯔꯝꯅꯤ ꯉꯁꯤ ꯌꯦꯡꯕ ꯆꯠꯂꯦ ꯍꯥꯏꯕ꯭ꯔꯥ ꯀꯩꯅꯣ ꯆꯠꯀꯅꯤ ꯍꯥꯏꯕ꯭ꯔꯥ ꯑꯗꯨ ꯀꯩꯅꯣ ꯇꯧꯅꯤꯌꯦ ꯑꯗꯨꯒ ꯃꯌꯥꯗꯣ ꯌꯦꯡꯉꯅꯤ ꯌꯥꯝ ꯀꯨꯡꯉꯦ ꯍꯥꯏꯔꯛꯑꯦꯌꯦ
ꯎꯝ ꯑꯗꯨꯗꯤ ꯈꯔ ꯆꯠꯄ ꯌꯥꯔꯔꯣꯏ
ꯎꯝ ꯎꯝ ꯃꯌꯥꯗꯣ ꯁꯠꯂꯦ ꯑꯩꯅ ꯑꯁ ꯑꯗꯨ ꯐꯥꯕꯗꯣ ꯅ ꯌꯥꯡ ꯀꯪꯁꯟꯕꯅꯦ ꯅꯪꯗꯤ ꯈꯪꯗꯦ ꯍꯥꯏꯒꯤꯅꯦ
ꯎꯝ ꯎꯝ ꯃꯥꯗꯤ ꯈꯪꯗꯦ
ꯑꯈꯣꯏ ꯃꯊꯛꯇ ꯑꯃ ꯐꯥꯕꯤꯗꯨꯁꯨ ꯀꯪꯁꯟꯗ꯭ꯔꯣ ꯍꯥꯟꯗꯩ ꯀꯪꯕꯒ
ꯑꯥ ꯃꯥꯖꯦ ꯄꯨꯡ ꯀꯪ ꯀꯪꯈꯔꯦ
ꯑꯗꯨꯁꯨ ꯃꯅꯥꯎꯄꯤ ꯑꯅꯤꯗꯨ ꯊꯣꯛꯂꯛꯄꯒꯤ ꯃꯌꯨꯝꯗꯅꯦ ꯂꯩꯔꯤꯗꯣ
ꯑꯣ ꯃꯥ ꯂꯥꯛꯇꯕ ꯀꯨꯏꯔꯦꯀꯣ
ꯀꯨꯏꯔꯦ ꯑꯃ ꯂꯥꯛꯈꯤꯔꯣꯌꯦ ꯄꯩꯁꯥꯁꯨ ꯃꯣꯏꯒꯤꯗꯤ ꯄꯨꯂꯞ ꯐꯪ ꯂꯣꯏꯔ ꯃꯥꯜꯂꯦ ꯅꯪ ꯆꯥꯛ ꯆꯠꯃꯤꯟꯅꯕꯤ ꯃꯣꯏ ꯐꯪꯕꯗꯣ
ꯊꯤ ꯄꯨꯜꯂꯛꯀꯤ ꯊꯤꯕꯩꯗꯣ ꯑꯃ
ꯎꯝ ꯊꯨꯂꯞꯀꯤ ꯄꯤꯊꯔꯛꯄꯗꯣ ꯃꯣꯏꯗ
ꯎꯝ ꯑꯃ ꯑꯩꯈꯣꯏꯁꯨ ꯊꯤꯕꯗꯣ ꯀꯩꯅꯣ ꯀꯩꯅꯣ ꯇꯥꯡꯀꯛ ꯇꯥꯡꯀꯛꯅꯥꯏ
ꯅꯠꯇꯦ ꯃꯣꯏꯒꯤ ꯃꯣꯏꯒꯤ ꯍꯨꯖꯤꯛꯀꯤ ꯅꯪ ꯆꯥꯛ ꯆꯥꯃꯤꯟꯅꯕꯤꯗꯨꯒ ꯃꯌꯥ ꯐꯥꯕꯤꯗꯨꯒ ꯑꯗꯨꯗꯣ ꯄꯨꯡ ꯐꯪꯕ ꯂꯣꯏꯔꯦ ꯑꯗꯨꯅ ꯌꯥꯎꯔꯔꯣꯏ ꯌꯦ ꯃꯥ
ꯑꯧ
ꯄꯨꯂꯞꯅ ꯂꯤꯁꯤꯡ ꯅꯤꯐꯨꯟ ꯅꯤꯄꯥꯜꯅꯤꯗꯅ ꯐꯪꯉꯤꯗꯣ
ꯍꯣꯏ
ꯍꯟꯗꯛ ꯀꯨꯟ ꯃꯔꯤ ꯑꯃ ꯆꯪꯉꯛꯑꯦ ꯍꯥꯏꯌꯦꯕ
ꯀꯔꯀꯥꯟꯗ
ꯈꯪꯗꯦ ꯆꯪꯉꯑꯦ ꯍꯥꯏꯌꯦ ꯃꯃꯥꯡꯗ ꯑꯝ ꯐꯪꯒꯔꯦ ꯍꯟꯗꯛ ꯑꯃꯁꯨ ꯆꯪꯉꯛꯑꯦ ꯍꯥꯏꯌꯦ ꯑꯗꯨ ꯂꯣꯏꯔꯦ ꯍꯥꯏꯌꯦ
ꯑꯣ
ꯅꯪ ꯆꯥꯛ ꯆꯥꯃꯤꯟꯅꯕꯤꯗꯣ ꯐꯪꯗ꯭ꯔꯣ
ꯑꯩ ꯈꯪꯗꯤꯌꯦ
ꯐꯪꯉꯦ ꯍꯥꯏꯌꯦ ꯍꯟꯇꯛ ꯑꯗꯨꯅ ꯃꯥꯗꯤ ꯊꯧꯋꯥ ꯁꯥꯗ꯭ꯔꯦ
ꯍꯣꯏ ꯑꯗꯨ ꯐꯪꯉꯝꯃꯤꯅ ꯌꯥꯔꯦ ꯀꯩꯅꯣ ꯑꯗꯨ
ꯄꯩꯈꯥ ꯊꯥꯔꯒ ꯈꯟꯗꯨꯕꯁꯨ ꯂꯩꯇ꯭ꯔꯦꯗꯅ
ꯎꯅꯦ ꯑꯁ ꯑꯗꯣ ꯃꯥ ꯂꯩꯐꯝꯒꯤ ꯑꯃ ꯑꯈꯣꯏꯅ ꯇꯥꯡꯀꯛ ꯇꯥꯡꯀꯛ ꯊꯤꯕꯗꯣ ꯊꯤꯔꯔꯣꯏꯗ꯭ꯔꯣ ꯃꯥꯒꯤ
ꯈꯪꯊꯤꯌꯦ ꯑꯩꯗꯤ ꯐꯨꯀꯠꯇꯨꯕꯁꯨ ꯂꯩꯔꯤ ꯑꯗꯨꯒꯤ
ꯍꯣꯏ ꯅꯪ ꯃꯃꯥꯡꯒꯤ ꯇꯧꯕꯗꯣ
ꯃꯃꯥꯡꯒꯤꯁꯨ ꯊꯥ ꯑꯃ ꯋꯥꯠꯂꯦꯅ ꯍꯥꯏꯕꯅꯦ ꯑꯩꯈꯣꯏꯒꯤ ꯂꯥꯎꯅ ꯉꯥꯡꯕꯤꯗꯨꯅ
ꯎꯝ ꯃꯣꯏ ꯀꯥꯗꯣ ꯍꯧꯖꯤꯛ ꯈꯨꯟꯇꯥꯛ ꯂꯥꯟꯁꯤꯔꯦꯉꯣ
ꯄꯤꯔꯕꯅꯦ ꯑꯦ ꯀꯩꯅꯣ ꯑꯃꯗꯣ ꯊꯕꯛ ꯐꯕꯤꯗꯣ ꯆꯠꯈꯤꯕꯗꯒꯤ ꯃꯦꯟꯃꯥꯟ ꯇꯥꯗ꯭ꯔꯦ ꯀꯩꯅꯣ
ꯅꯦ ꯃꯦꯃꯥꯟ ꯇꯗ
ꯆꯥꯛ ꯂꯧꯅꯤ ꯂꯧꯔꯣꯏ ꯁꯨꯝꯃꯦꯅꯛ
ꯎꯝ ꯇꯥꯗ꯭ꯔꯦ ꯃꯣꯏꯗꯣ ꯑꯗꯨꯝ ꯈꯪꯗꯦ ꯍꯥꯟꯅꯗꯤ ꯄꯨꯟꯅ ꯄꯨꯟꯅ ꯑꯗꯨꯝ ꯆꯥ ꯊꯛ ꯇꯧꯋꯦꯅ ꯍꯧꯖꯤꯛꯇꯤ ꯃꯣꯏ ꯌꯥꯝ ꯁꯨ ꯌꯥꯝꯗ꯭ꯔꯤ ꯃꯣꯏ ꯑꯍꯨꯝ
ꯍꯣꯏ ꯃꯥꯒꯤ ꯍꯧꯖꯤꯛꯇꯤ ꯑꯩꯈꯣꯏ ꯃꯌꯥ ꯐꯥꯕꯤꯗꯨ ꯂꯩꯃꯤꯟꯅꯕ ꯑꯃꯗꯨꯁꯨ ꯆꯠꯈ꯭ꯔꯦꯗꯅ
ꯆꯠꯈ꯭ꯔꯦꯗꯅ ꯃꯣꯏ ꯀꯥꯟꯗꯁꯨ ꯌꯥꯗ꯭ꯔꯦꯉꯣ ꯁꯣ ꯑꯗꯨꯝ ꯂꯣꯜꯂ ꯂꯩꯑꯦ
ꯎꯝ ꯎꯝ ꯎꯝ ꯀꯣꯛꯐꯥꯏ ꯀꯔꯝꯃꯅꯤ
ꯈꯪꯗꯦ ꯑꯩꯒꯤꯁꯤꯅ ꯑꯁ ꯗꯥꯎꯁꯦ ꯑꯗꯨꯝ ꯌꯥꯗꯕ ꯍꯟꯗꯛ ꯃꯔꯛꯁꯦ ꯀꯔꯤꯅꯣ ꯈꯪꯗꯦ
ꯗꯥꯎꯒꯤ ꯋꯥꯗ ꯑꯩꯁꯨ ꯌꯥꯗꯦ
ꯑꯩꯅ ꯑꯩꯈꯣꯏ ꯃꯥꯗ ꯑꯩꯗ ꯗꯁꯥ ꯌꯦꯡꯊꯣꯛꯎꯁꯤ ꯍꯥꯏꯕꯅꯤ ꯅꯪ ꯀꯔꯤ ꯇꯧꯔꯒꯦ ꯀꯔꯤꯒꯤꯅꯣ ꯅꯪꯅ ꯗꯁꯥ ꯌꯦꯡꯁꯤ ꯌꯦꯡꯁꯤꯗ ꯍꯥꯏꯁꯤ
ꯃꯤꯅ ꯌꯦꯡꯁꯤꯟ